ꯇꯥꯔꯦ ꯇꯥꯔꯦ
ꯅꯨꯡꯉꯥꯏꯔꯤꯌꯦ ꯅꯨꯡꯉꯥꯏꯔꯤꯌꯦ ꯅꯪꯗꯤ ꯅꯨꯡꯉꯥꯏꯔꯤꯕꯣ
ꯏꯆꯦꯕꯨ ꯆꯥꯛ ꯆꯥꯔꯕꯣ
ꯆꯥꯔꯦ ꯑꯈꯣꯏꯒꯤꯗꯤ ꯅꯣꯏꯗꯤ ꯆꯥꯗ꯭ꯔꯤꯕꯣ
ꯑꯩꯁꯨ ꯆꯥꯔꯦ ꯑꯗꯣ ꯉꯁꯤꯁꯤꯕꯨ ꯀꯔꯤ ꯃꯊꯦꯜ ꯆꯥꯒꯦ
ꯑꯈꯣꯏꯒꯤꯗꯤ ꯉꯁꯤ ꯄꯥꯟꯒ ꯍꯋꯥꯏꯖꯥꯔꯒ ꯊꯣꯡꯕ ꯆꯥꯏꯌꯦ ꯅꯣꯏꯅ ꯀꯔꯤ ꯆꯥꯔꯕ
ꯑꯍꯥꯎꯕ ꯑꯃ ꯆꯥꯔꯤ ꯅꯤꯅꯦ
ꯍꯣꯏ ꯅꯣꯡ ꯐꯥꯗꯣꯛꯁꯨ ꯑꯍꯥꯎꯕ ꯆꯥꯕ ꯀꯔꯤꯝ ꯀꯥꯏꯗꯦꯗ ꯑꯗꯨꯗꯤ ꯀꯅꯥꯅ ꯊꯣꯡꯉꯦ ꯅꯣꯏꯒꯤꯗꯤ ꯅꯪꯅ ꯊꯣꯡꯕ꯭ꯔꯥ ꯀꯅꯥꯅ ꯊꯣꯡꯉꯦ
ꯑ ꯑꯈꯣꯏ ꯁꯤꯗ ꯑꯈꯣꯏꯒꯤꯗꯤ ꯑꯩꯅ ꯑꯗꯨꯝ ꯊꯣꯡꯉꯦ ꯍꯥꯏꯇꯥꯔꯦ ꯌꯦꯟꯕꯨꯗꯤ ꯑꯩꯅ ꯊꯣꯡꯉꯦ ꯉꯁꯤꯒꯤꯗꯤ ꯆꯥꯛꯄꯨꯗꯤ ꯊꯣꯡꯉꯦ ꯑꯗꯨꯃꯥꯏꯅ ꯇꯧꯋꯤ
ꯅꯣꯏ ꯃꯌꯥꯝ ꯄꯨꯟꯅ ꯆꯥꯃꯤꯟꯅꯕ꯭ꯔꯣ
ꯑꯥꯎ ꯑꯩꯈꯣꯏ ꯃꯌꯥꯝ ꯄꯨꯟꯅ ꯆꯥꯃꯤꯅꯔꯁꯦ
ꯑꯣ ꯃꯌꯥꯝ ꯄꯨꯟꯅ ꯆꯥꯃꯤꯟꯅꯕꯅꯕꯨꯗꯤ ꯅꯨꯡꯉꯥꯏꯕꯅꯤ ꯑꯗꯒꯤꯗꯤ ꯊꯕꯛ ꯏꯟꯈꯥꯡ ꯇꯧꯕꯃꯛꯇ ꯍꯥꯏꯔꯁꯨ ꯑꯗꯨꯝ ꯈꯥꯏꯗꯣꯛꯅꯔꯒꯁꯨ ꯇꯧꯕ ꯌꯥꯔꯦꯗꯅ꯫
ꯑ ꯊꯕꯛ ꯑꯃ ꯇꯧꯕꯗꯨꯁꯨ ꯑꯃꯈꯛꯇꯅ ꯑꯗꯨꯝ ꯇꯧꯕ ꯑꯗꯨꯗ ꯇꯧꯔꯗꯤ ꯃꯇꯝꯁꯨ ꯆꯪꯉꯦ ꯃꯌꯥꯝꯅ ꯑꯉꯝ ꯉꯝꯕ ꯈꯥꯏꯗꯣꯛꯅꯔꯒ ꯇꯧꯕꯗꯗꯤ ꯑꯗꯨꯨꯝꯕꯗꯤ ꯈꯔꯗꯤ ꯅꯨꯡꯉꯥꯏꯔꯦꯏꯁꯦ ꯃꯇꯦꯡ ꯑꯃ ꯑꯃ ꯄꯥꯡꯅꯔꯒ
ꯑꯗꯨꯗꯤ ꯅꯣꯏꯗꯤ ꯅꯁꯥꯅ ꯑꯗꯨꯝ ꯊꯣꯡꯉꯕꯅꯤꯅ ꯅꯪꯕꯨ ꯑꯣꯏꯔꯣ ꯅꯃꯥꯟꯅꯕ ꯕꯨ ꯑꯣꯏꯔ ꯑꯗꯨꯝ ꯆꯥꯛ ꯏꯟꯖꯥꯡ ꯁꯦꯝꯕ ꯈꯣꯠꯄ ꯊꯣꯡꯕ ꯊꯥꯛ ꯈꯣꯏꯗꯤ ꯑꯗꯨꯝ ꯍꯩꯔꯝꯃꯅꯤꯅꯦ
ꯑ ꯑꯗꯨꯕꯨꯗꯤ ꯈꯔꯕꯨꯗꯤ ꯍꯩꯒꯠꯂꯦ ꯍꯥꯏꯕ ꯍꯥꯏꯇꯥꯔꯦ ꯃꯃ ꯁꯤ ꯌꯥꯅ ꯌꯥꯅꯕ ꯍꯤꯡꯗꯕꯗꯤ ꯌꯥꯗꯕꯅꯤꯅ ꯆꯥꯗꯕꯗꯤ ꯌꯥꯗꯕꯅꯤꯅ ꯉꯝꯕ ꯉꯝꯃꯉꯥꯏ ꯇꯧꯈꯤꯕꯗ ꯑꯗꯨꯝ ꯈꯔꯕꯨꯗꯤ ꯍꯩꯔꯦ ꯏꯆꯦ꯫
ꯐꯩ ꯐꯩ
ꯑ ꯏꯆꯦꯈꯣꯏꯗꯤ ꯀꯅꯥꯅ ꯊꯣꯡꯒꯦ ꯀꯃꯥꯏ ꯇꯧꯕꯅꯣ?
ꯑꯈꯣꯏꯗꯤ ꯑꯩꯅ ꯊꯣꯡꯉꯦ ꯑꯩꯈꯣꯏꯒꯤꯗꯤ ꯉꯁꯤ ꯑꯩꯈꯣꯏ ꯏꯃꯥꯗꯣ ꯊꯕꯛ ꯆꯠꯊꯣꯛꯈꯤꯕꯒꯤ꯫ ꯑꯗꯨ ꯑꯗꯨꯝ ꯑꯩꯈꯣꯏꯒꯤꯁꯨ ꯑꯗꯨꯝ ꯃꯇꯝ ꯃꯇꯝꯒꯤ ꯏꯃꯥꯒ ꯑꯩꯒꯗꯩꯗꯤ ꯏꯃꯨꯡꯒꯤ ꯃꯤ ꯑꯁꯪꯕ ꯑꯃ ꯑꯗꯨꯝ ꯅꯨꯃꯤꯠꯇꯨꯒꯤ ꯑꯁꯪ ꯑꯁꯪꯕ ꯇꯧꯔꯒ ꯊꯣꯡꯅꯔꯤꯅꯤꯗ ꯑꯩꯈꯣꯏꯒꯤꯁꯨ꯫
ꯏꯆꯦꯕꯨ ꯃꯃꯥꯡꯗꯤ ꯑꯩ ꯈꯪꯕꯗꯗꯤ ꯆꯥꯛ ꯌꯦꯟꯁꯥꯡ ꯊꯣꯡꯕꯁꯤ ꯐꯖꯅ ꯍꯩꯇꯦ ꯍꯥꯏꯕ ꯇꯥꯔꯦ ꯍꯧ ꯍꯧꯖꯤꯛ ꯆꯥꯕꯕꯨ ꯌꯥꯔꯤꯕ꯭ꯔ ꯏꯆꯦꯅ ꯊꯣꯡꯉꯦ ꯍꯥꯏꯁꯤꯕꯨ ꯍꯧꯖꯤꯛ ꯍꯩꯔꯕꯣ?
ꯍꯩꯔꯆꯥꯅꯤꯗ ꯍꯧꯖꯤꯛꯇꯤ ꯌꯥꯝꯅ ꯍꯥꯟꯅ ꯁꯨꯝ ꯌꯨꯝꯗꯁꯨ ꯄꯥꯛꯅ ꯂꯩꯇꯕ ꯑꯣꯏꯕꯒꯤ ꯊꯣꯡꯗꯕꯒꯤ ꯍꯩꯇꯦ ꯍꯥꯏꯕ ꯋꯥꯅꯤ ꯍꯧꯖꯤꯛꯀꯥꯟꯗꯤ ꯑꯗꯨꯝ ꯏꯃꯨꯡꯒꯤ ꯊꯕꯛ ꯏꯟꯈꯥꯡ ꯑꯃ ꯀꯩ ꯑꯃ ꯁꯨꯝ ꯆꯤꯟꯅꯔꯛꯄ ꯏꯃꯨꯡꯒꯤ ꯃꯤ ꯁꯪꯉꯛꯇꯕ ꯑꯗꯩꯗꯤ ꯂꯧꯁꯤꯡ ꯀꯨꯝꯕ ꯃꯇꯝꯗꯗꯤ ꯁꯪꯗꯦꯗꯅ ꯃꯤꯗꯣ ꯎꯕꯅꯤꯅ ꯑꯗꯨꯒꯨꯝꯕ ꯃꯇꯝꯗ ꯊꯣꯡꯗ ꯌꯥꯗꯕꯒꯤ ꯁꯨꯝ ꯁꯨꯝ ꯊꯣꯡꯉꯛꯑꯕꯅꯤꯅ ꯍꯩꯔꯦ ꯍꯧꯖꯤꯛꯇꯤ ꯑꯌꯥꯝꯕꯅ ꯍꯩꯇꯕꯁꯨ ꯑꯗꯨꯝ ꯈꯔꯕꯨꯗꯤ ꯌꯥꯎꯔꯤ ꯄꯣꯠꯅꯤꯗ ꯎꯠꯇꯤꯒꯨꯝꯕ ꯀꯔꯤꯒꯨꯝꯕꯗꯤ ꯊꯣꯡꯉꯁꯨ ꯌꯥꯝꯅ ꯍꯥꯎꯕꯗ ꯑꯣꯏꯗꯦ ꯑꯗꯨꯕꯨ ꯏꯆꯝ ꯆꯝꯕ ꯑꯇꯩ ꯆꯥꯛ ꯏꯟꯁꯥꯡꯁꯤꯗꯤ ꯊꯣꯡꯕꯗꯗꯤ ꯑꯗꯨꯝ ꯃꯤꯗꯤ ꯈꯪꯗꯦ ꯏꯁꯥꯗꯤ ꯌꯥꯝꯅ ꯍꯥꯎꯔꯦ꯫
ꯑꯣ ꯑꯗꯨ ꯐꯩ ꯏꯆꯦ ꯌꯥꯅ ꯌꯥꯅꯉꯥꯏ ꯑꯃ ꯑꯃ ꯆꯤꯟꯅꯈꯤꯕ ꯃꯇꯝꯗ ꯑꯗꯨꯃꯥꯏꯅ ꯑꯗꯨꯝ ꯊꯣꯡꯕ ꯊꯥꯛꯄ ꯈ ꯈ ꯑꯗꯨꯝ ꯍꯩꯖꯤꯜꯂꯤꯗꯣ ꯑꯗꯣ ꯆꯦꯁꯤ ꯈꯔ ꯍꯩꯇꯦ ꯃꯔꯨꯑꯣꯏꯕ ꯏꯟꯁꯥꯡꯁꯤꯡꯁꯤ ꯍꯩ ꯇꯦ ꯍꯥꯏꯔꯤꯁꯤꯕꯨ ꯑꯗꯨꯒꯨꯝꯕꯗꯤ ꯇꯝꯃꯣꯏꯗꯔꯣ?
ꯇꯝꯗꯣꯏꯅꯦ ꯎꯇꯤ ꯈꯛꯇꯅꯤꯗ ꯍꯩꯇꯕ ꯑꯗꯣ ꯁꯨꯝ ꯆꯒꯦꯝ ꯄꯣꯝꯕꯁꯨ ꯍꯩ ꯃꯄꯥꯟ ꯊꯣꯡꯕꯁꯨ ꯍꯩꯔꯦ ꯉꯥ ꯊꯣꯡꯕꯁꯨ ꯑꯗꯨꯝ ꯈꯔ ꯈꯔ ꯍꯩꯔꯦ ꯑꯇꯩꯗꯤ ꯂꯣꯏꯅ ꯌꯥꯔꯦ ꯑꯗꯣ ꯎꯠꯇꯤꯗꯨꯗꯤ ꯄꯥꯛꯅ ꯊꯣꯡꯗꯦꯕ ꯑꯗꯨꯅꯦ ꯃꯔꯛ ꯃꯔꯛꯇ ꯈꯇꯪ ꯑꯃꯨꯔꯛ ꯑꯅꯤꯔꯛ ꯈꯛꯇꯪ ꯊꯣꯡꯗ ꯉꯥꯏꯔꯤ ꯑꯗꯨꯅ ꯎꯇꯤꯗꯤ ꯌꯥꯝꯅ ꯍꯦꯟꯅ ꯍꯥꯎꯕ ꯑꯣꯏꯖꯔꯤꯗ ꯑꯇꯩꯗꯤ ꯍꯩꯔꯦ ꯂꯣꯏꯅꯃꯛ ꯑꯩꯅ ꯍꯥꯟꯅ ꯅꯍꯥꯋꯥꯏ ꯍꯩꯇꯦ ꯍꯩꯇꯦꯅ ꯍꯥꯏꯕꯗꯨꯗ ꯅꯣꯏꯅ ꯊꯥꯖꯗꯕ ꯑꯃ ꯌꯥꯎꯕꯒꯤꯅꯦ ꯍꯧꯖꯤꯛꯇꯤ ꯍꯩꯔꯕꯅꯤ ꯍꯌꯦꯡ ꯅꯣꯡꯃ ꯑꯩꯈꯣꯏ ꯌꯨꯝꯗ ꯂꯥꯛꯄ ꯀꯥꯟꯗ ꯆꯥꯎ꯫ ꯀꯌꯥꯝ ꯍꯥꯏꯒꯦ ꯌꯦꯡꯉꯨ꯫
ꯁꯦ ꯑꯝꯇꯕꯨ ꯆꯥꯅꯤꯡꯈ꯭ꯔꯦꯗ ꯃꯃꯥꯡꯗꯤ ꯑꯃꯨꯛ ꯐꯧꯕ ꯆꯥꯗ꯭ꯔꯤ ꯃꯃꯥꯡꯗꯤ ꯊꯣꯡꯕ ꯍꯩꯇꯦꯗꯅ ꯑꯃꯨꯛ ꯐꯧꯕꯁꯨ ꯊꯣꯡꯉꯒ ꯄꯤꯖꯈꯤꯗ꯭ꯔꯦ ꯍꯟꯗꯛꯇꯤ ꯉꯥ ꯊꯣꯡꯕꯒ ꯍꯩꯔꯦ ꯍꯥꯏꯕꯁꯤꯗꯤ ꯑꯝꯇ ꯂꯥꯛꯅꯤꯡꯈ꯭ꯔꯦꯗ ꯑꯝꯇ ꯆꯥꯅꯤꯡꯈ꯭ꯔꯦꯗ ꯏꯆꯦ꯫
ꯕꯅꯦ ꯍꯧꯖꯤꯛꯇꯤ ꯁꯨꯝ ꯌꯨꯝꯒꯤ ꯀꯩꯒꯤ ꯊꯣꯡꯕꯗꯣ ꯌꯥꯝꯅꯁꯨ ꯀꯥꯟꯅꯕ ꯁꯥꯅꯤꯗ ꯑꯗꯒꯤꯗꯤ ꯅꯣꯏꯅ ꯍꯧꯖꯤꯛ ꯅꯁꯥꯅ ꯆꯥꯛꯥ ꯊꯣꯡꯖꯔꯒ ꯂꯩꯔꯤ ꯍꯥꯏꯗꯨꯁꯨ ꯑꯃꯔꯣꯝꯗ ꯑꯗꯨꯁꯨ ꯀꯥꯟꯅꯩ ꯑꯗꯣ ꯑꯩꯅ ꯑꯗꯨꯃꯥꯏꯅ ꯂꯩ ꯂꯩꯔꯛꯇꯕꯁꯨ ꯑꯣꯏꯕꯒꯤ ꯍꯩꯇꯕꯅꯦ ꯑꯗꯣ ꯍꯧꯖꯤꯛꯇꯤ ꯑꯗꯨꯝꯀꯥꯟꯗ ꯍꯩꯇꯔꯁꯨ ꯍꯧꯖꯤꯛ ꯌꯨꯝꯗ ꯇꯧꯕꯗꯒꯤ ꯑꯗꯨꯝ ꯑꯍꯥꯟꯕ ꯑꯅꯤꯔꯛ ꯑꯍꯨꯝꯂꯛ ꯊꯣꯡꯕꯗ ꯍꯩꯇꯔꯁꯨ ꯁꯨꯝ ꯑꯃꯨꯔꯛ ꯊꯣꯡꯕꯗ ꯑꯃ ꯁꯣꯏꯔꯁꯨ ꯃꯊꯪꯗ ꯄꯨꯡ ꯁꯦꯝꯇꯣꯛꯑ ꯑꯗꯨꯃꯥꯏ ꯁꯨꯝ ꯇꯧꯔ ꯍꯩꯔꯛꯏꯅꯤꯗ ꯑꯗꯤ ꯅꯣꯏꯁꯨ ꯑꯗꯨꯝ ꯈꯪꯉꯝꯒꯅꯤꯗ ꯑꯍꯥꯟꯕ ꯗꯗꯤ ꯅꯣꯏꯁꯨ ꯍꯩꯔꯝꯃꯣꯏꯗ ꯑꯗꯨꯝ ꯇꯧꯔ ꯇꯧꯔꯒ ꯍꯩꯔꯛꯄꯗꯨꯅꯤꯗ꯫
ꯑꯍꯥꯟꯕꯗꯗꯤ ꯑꯩꯈꯣꯏꯁꯨ ꯏꯁꯥꯐꯧ ꯆꯥ ꯌꯥꯗꯕ ꯌꯥꯎꯔꯤꯕꯅꯦ ꯑꯗꯨ ꯁꯨꯝ ꯇꯧꯔ ꯇꯧꯔꯒ ꯍꯩꯔꯛꯏꯅꯦ ꯃꯌꯥꯝꯅ ꯑꯍꯥꯟꯕ ꯊꯣꯡꯕꯗꯗꯤ ꯃꯌꯥꯝꯒꯤ ꯋꯥꯊꯤ ꯇꯥꯕꯗ ꯑꯗꯨꯃꯥꯏꯅ ꯇꯧꯔ ꯇꯧꯔꯒ ꯁꯨꯝ ꯇꯝꯃ ꯇꯝꯃꯒ ꯍꯩꯔꯛꯄ ꯉꯥꯛ ꯅꯤꯗ ꯏꯆꯦ ꯏꯆꯦꯁꯨ ꯍꯩꯇꯦ ꯍꯥꯏꯔꯤꯗꯣ ꯍꯩꯖꯤꯜꯂꯨ ꯏꯆꯦꯁꯨ ꯅꯨꯄꯤꯅꯤꯅ ꯍꯩꯇꯕ ꯌꯥꯗꯦ ꯑꯗꯨꯃꯛ ꯍꯜꯂꯣ ꯏꯆꯦ꯫ ꯍꯜꯂꯣ ꯏꯆꯦ ꯇꯥꯕ꯭ꯔꯣ? ꯍꯜꯂꯣ ꯏꯆꯦ? ꯏꯆꯦ
ꯑꯣ ꯑꯣ
ꯏꯆꯦ ꯑꯗꯨꯝ ꯍꯥꯏꯕꯤꯔꯣ꯫
ꯍꯣꯏ ꯑꯗꯨꯅꯦ ꯍꯩꯇꯦ ꯍꯩꯇꯦ ꯍꯥꯏ ꯑꯗꯨ ꯂꯩꯊꯣꯛꯄꯁꯨ ꯌꯥꯗ꯭ꯔꯦꯗꯅ ꯃꯇꯝꯒꯤ ꯃꯇꯨꯡ ꯏꯟꯅ ꯑꯗꯨꯗꯨꯅ ꯏꯁꯥꯅ ꯑꯃꯔꯣꯝꯗꯒꯤꯁꯨ ꯏꯁꯥꯅ ꯆꯥꯅꯕ ꯄꯣꯠꯅꯤ ꯑꯗꯣ ꯏꯁꯥꯅ ꯁꯤꯟꯖ ꯂꯥꯡꯖꯕ ꯍꯩꯕ ꯍꯥꯏꯕꯁꯤꯁꯨ ꯑꯃꯔꯣꯝꯗꯗꯤ ꯅꯨꯡꯉꯥꯏꯖꯔꯤꯅꯤ ꯏꯁꯥꯅ ꯊꯣꯡꯕ ꯍꯩꯔꯦ ꯍꯥꯏꯔꯗꯤ ꯃꯤꯅ ꯊꯣꯡꯕ ꯉꯥꯏꯗ꯭ꯔꯁꯨ ꯏꯁꯥꯅ ꯆꯥꯅꯤꯡꯕꯗꯣ ꯍꯥꯎꯅꯕ ꯁꯦꯝꯃ ꯁꯥꯔꯒ ꯊꯣꯡꯕ ꯌꯥꯏꯗꯅ ꯑꯗꯣ ꯑꯩ ꯌꯨꯝꯗꯗꯤ ꯑꯩꯈꯣꯏꯗꯤ ꯏꯃꯨꯡꯒꯤ ꯃꯤꯁꯤꯡ ꯑꯍꯜ ꯂꯃꯟꯁꯤꯡꯁꯦ ꯁꯥ ꯉꯥ ꯌꯦꯟꯒꯨꯝꯕ ꯀꯔꯤꯒꯨꯝꯕꯁꯤꯗꯤ ꯄꯥꯛꯅ ꯆꯥꯅꯗꯦꯗꯅ ꯑꯗꯨ ꯆꯥꯅꯗꯕ ꯑꯣꯏꯕꯅꯤꯅ ꯉꯥꯒꯨꯝꯕ ꯀꯔꯤꯒꯨꯝꯕꯗꯤ ꯇꯣꯏꯅ ꯇꯣꯏꯅ ꯊꯣꯡꯉꯒꯦ ꯍꯥꯏꯇꯥꯔꯦ ꯑꯗꯣ ꯌꯦꯟꯒꯨꯝꯕ ꯑꯣꯛ ꯀꯨꯝꯕ ꯀꯔꯤꯒꯨꯝꯕꯗꯤ ꯊꯨꯛ ꯄꯥꯛꯅ ꯊꯣꯡꯗꯦ ꯍꯥꯏꯔꯤꯕ ꯑꯗꯣ ꯅꯣꯏꯗꯤ ꯅꯨꯄꯥ ꯃꯆꯥ ꯉꯥꯛꯇ ꯂꯩꯕꯅꯤꯅ ꯑꯗꯨꯒꯨꯝꯕ ꯃꯌꯥꯝꯗꯣ ꯂꯣꯏꯅ ꯆꯥꯅꯔꯝꯒꯅꯤ ꯑꯗꯨꯗꯤ ꯅꯣꯏꯗꯤ ꯑꯗꯨꯝꯕꯗꯤ ꯇꯣꯏꯅ ꯊꯣꯡꯉꯒ ꯆꯥꯅꯔꯝꯃꯅꯤꯅꯦ?
ꯌꯥꯝꯅ ꯇꯣꯏꯅꯃꯛ ꯅꯠꯇ꯭ꯔꯁꯨ ꯑꯗꯨꯝ ꯃꯔꯛ ꯃꯔꯛꯇꯗꯤ ꯑꯗꯨꯝ ꯊꯣꯡꯉꯦ ꯍꯥꯏꯇꯥꯔꯦ ꯑꯗꯨꯗꯤ ꯑꯩꯈꯣꯏꯒꯤ ꯑꯩꯈꯣꯏꯅꯁꯨ ꯄꯥꯝꯕ ꯑꯣꯏꯕꯅꯤꯅ ꯑꯗꯨꯝ ꯊꯣꯡꯉꯦ ꯏꯁꯥ ꯏꯁꯥꯅ ꯉꯝꯕ ꯉꯝꯃꯉꯥꯏ ꯑꯍꯥꯎꯕ ꯍꯥꯎꯇꯕ ꯑꯗꯨꯝ ꯃꯔꯛ ꯃꯔꯛꯇ ꯊꯣꯡꯖꯤꯜꯂꯛꯑꯕꯅꯤꯅ ꯁꯨꯝ ꯍꯧꯔꯛꯀꯦ ꯆꯥꯕꯥ ꯑꯗꯨꯝ ꯇ ꯇ ꯇ
ꯍꯣꯏ ꯑꯗꯣ ꯍꯧꯖꯤꯛꯀꯥꯟꯗꯤ ꯅꯨꯡꯁꯥꯁꯦ ꯁꯥꯒꯠꯂꯛꯑꯦ ꯀꯥꯂꯦꯟꯁꯨ ꯑꯣꯏꯔꯛꯑꯕꯅꯤꯅ ꯊꯥꯎ ꯊꯨꯝꯁꯦ ꯀꯌꯥ ꯆꯥꯅꯤꯡꯕꯗꯤ ꯑꯣꯏꯗ꯭ꯔꯦ ꯑꯗꯨꯗꯨꯅ ꯁꯧꯒ꯭ꯔꯤꯒꯨꯝꯕ ꯀꯔꯤꯒꯨꯝꯕ ꯑꯆꯝꯕ ꯆꯝꯊꯣꯡꯒꯨꯝꯕꯁꯦ ꯆꯥꯕꯁꯦ ꯄꯥꯝꯅꯔꯛꯑꯦ ꯑꯗꯣ ꯅꯣꯏꯗꯤ ꯑꯗꯨꯝꯕꯩ ꯏꯆꯝ ꯆꯝꯕ ꯁꯧꯒ꯭ꯔꯤꯒꯨꯝꯕ ꯑꯗꯨꯝ ꯏꯟꯖꯥꯡ ꯑꯩꯈꯣꯏꯒꯤ ꯃꯇꯝ ꯃꯇꯝꯒꯤ ꯀꯥꯡꯁꯣꯏꯒꯨꯝꯕ ꯀꯔꯤꯒꯨꯝꯕ ꯏꯆꯝ ꯆꯝꯕ ꯏꯟꯖꯥꯡꯁꯤꯗꯤ ꯊꯣꯡꯕ ꯈꯣꯠꯄꯗꯤ ꯍꯩꯕ꯭ꯔꯥ ꯅꯠꯇ꯭ꯔꯒꯅ ꯑꯗꯨꯝ ꯌꯥꯅ ꯌꯥꯅꯕ ꯊꯣꯡꯉ ꯆꯥꯕꯤꯗꯣ ꯇꯧꯔꯤꯔꯥ
ꯑꯆꯪꯄ ꯊꯣꯡꯕꯗꯤ ꯍꯥꯟꯅꯇꯩꯁꯨ ꯎꯨꯝꯍꯩꯗ ꯑꯗꯨ ꯍꯧꯖꯤꯛꯇꯤ ꯁꯥꯒꯠꯂꯛꯄꯅꯤꯅꯁꯨ ꯑꯗꯨꯅꯗꯤ ꯑꯉꯝꯕ ꯆꯥꯔꯦ ꯑꯩꯈꯣꯏꯗꯤ ꯑꯗꯨꯝ ꯑꯗꯨꯝ ꯆꯦꯅ ꯄꯥꯂꯛꯞꯗ ꯑꯗꯨꯝ ꯍꯥꯏꯗꯤ ꯑꯆꯝꯕ ꯅꯣꯡ ꯆꯥꯕꯁꯤ ꯁꯧꯒ꯭ꯔꯤꯒꯨꯝꯕ ꯄꯜꯂꯀꯥꯟꯗ ꯅꯤꯡꯁꯤꯡꯉꯛꯑꯦ ꯁꯧꯒ꯭ꯔꯤꯒꯨꯝꯕ ꯆꯥꯕꯗꯗꯤ ꯑꯊꯟꯗ ꯑꯃꯦꯠꯄꯒꯨꯝꯕ ꯍꯥꯞꯄꯒꯅ ꯍꯔꯒ ꯆꯥꯕꯒ ꯀꯨꯏꯔꯦ ꯁꯤꯅ ꯍꯧꯖꯤꯛ ꯄꯜꯂꯛꯀꯥꯟꯗꯁꯨ ꯅꯤꯡꯁꯤꯡꯉꯛꯏꯅꯦ
ꯍꯌꯦ ꯑꯗꯨꯅꯦ ꯑꯗꯩ ꯀꯥꯡꯉꯧ ꯑꯃꯒ ꯍꯦꯛ ꯍꯥꯞꯆꯟꯕ ꯃꯇꯝ ꯃꯇꯝꯒꯤ ꯍꯋꯥꯏ ꯑꯁꯥꯡꯕꯤꯅꯤ ꯈꯪꯗꯦ ꯀꯔꯤꯅꯤ ꯈꯪꯗꯦ ꯑꯗꯨ ꯌꯥꯝ ꯆꯥꯅꯕꯅꯤ ꯃꯣꯔꯣꯡ ꯃꯦꯠꯄ ꯑꯃꯒ ꯇꯧꯔꯒ ꯁꯧꯒ꯭ꯔꯤꯒ ꯆꯥꯕ ꯑꯗꯨꯝ ꯏꯁꯥ ꯌꯥꯝꯅ ꯅꯨꯡꯉꯥꯏꯕꯅꯤ ꯊꯥꯎ ꯆꯥꯕꯒꯤ ꯂꯦꯠꯊꯣꯛꯄ ꯈꯣꯠꯄꯗꯨꯁꯨ ꯇꯧ ꯐꯠꯇ꯭ꯔꯦꯗꯅ ꯑꯁꯤꯟꯕꯗꯨꯅ ꯇꯧꯔꯒ ꯑꯗꯣ ꯑꯗꯨꯝ ꯃꯇꯝ ꯃꯇꯝꯒꯤ ꯆꯥꯛ ꯌꯦꯟꯁꯥꯡꯁꯦ ꯑꯩꯈꯣꯏꯒꯤ ꯑꯗꯨꯝ ꯆꯥꯅ ꯆꯥꯅꯕ ꯑꯍꯥꯎ ꯑꯍꯥꯎꯕ ꯃꯊꯦꯜꯗꯣ ꯑꯗꯨꯝ ꯂꯩꯕꯖꯥꯠꯅꯤꯗ ꯍꯥꯏꯗꯤ ꯁꯥ ꯉꯥ ꯉꯥꯛꯇꯅꯁꯨ ꯑꯍꯥꯎꯕꯁꯨ ꯑꯣꯏꯗꯦꯗꯅꯀꯣ ꯃꯣꯏꯁꯤꯅ ꯅꯣꯡꯃ ꯐꯥꯗꯣꯛ ꯆꯥꯔ ꯀꯥꯟꯗ ꯍꯥꯎꯕꯅꯦ ꯑꯣꯏ ꯅꯤꯡꯊꯝꯊꯥꯗ ꯍꯥꯏꯔꯦ ꯀꯣꯕꯤ ꯍꯪꯒꯥꯝ ꯂꯩꯔꯤ ꯌꯥꯝꯅ ꯆꯥꯔꯛꯑꯁꯨ ꯆꯥꯅꯤꯡꯗꯦ ꯍꯥꯏꯕ ꯋꯥꯅꯤ ꯅꯣꯡꯃ ꯄꯥꯗꯣꯛꯀ ꯆꯥꯕꯗꯤ ꯑꯗꯨꯝ ꯂꯣꯏꯅ ꯍꯥꯎꯔꯤꯕ ꯄꯣꯠꯅꯤ ꯅꯠꯇ꯭ꯔꯥ
ꯆꯥꯕ ꯁꯥ ꯑꯐꯕ ꯊꯕꯛ ꯆꯥꯊꯣꯛꯄ ꯑꯣꯏꯔꯣ ꯑꯗꯨꯒ ꯏꯁ ꯅꯨꯡꯉꯥꯏ ꯁꯥ ꯌꯥꯝꯉ ꯑꯗꯨꯒꯨꯝꯕ ꯆꯥꯕꯁꯤ ꯏꯁꯥꯗꯅ ꯅꯨꯡꯉꯥꯏ ꯆꯊꯣꯛ ꯈꯣꯇꯣꯛꯄꯗ ꯏꯁꯅ ꯏꯁꯥꯅ ꯄꯥꯝꯃꯦ ꯍꯥꯏꯔꯁꯨ ꯁꯥꯗꯂꯛꯄ ꯃꯇꯝꯗꯗꯤ ꯑꯁꯤꯒꯨꯝꯕ ꯆꯥꯕꯁꯤ ꯁꯥꯗꯕ꯭ꯔ ꯅꯨꯡꯉꯥꯏꯇꯦ ꯏꯊꯝ ꯊꯥ ꯃꯇꯝꯗ ꯆꯥꯕꯕꯨꯗꯤ ꯀꯩꯁꯨ ꯀꯥꯏꯗꯕ꯭ꯔꯥ ꯈꯕꯗ
ꯍꯣꯏꯌꯦ ꯑꯗꯨꯅꯦ
ꯄꯥ
ꯗꯤ ꯑꯥ ꯇꯣꯔꯣꯕꯣꯠ ꯃꯥꯏꯔꯦꯟꯁꯨ ꯃꯔꯥꯡ ꯀꯥꯏꯔꯛꯑꯦ ꯈꯣꯡꯗ꯭ꯔꯨꯝꯁꯨ ꯑꯗꯨꯅ ꯊꯕꯤꯒꯨꯝꯕ ꯑꯗꯨꯅ ꯆꯝꯐꯨꯠꯁꯦ ꯌꯥꯝ ꯆꯥꯅꯔꯛꯑꯅꯤ ꯑꯩꯈꯣꯏꯁꯨ ꯍꯧꯖꯤꯛ ꯈꯔ ꯈꯔꯕꯨ ꯆꯥꯕ ꯍꯧꯔꯕꯅꯤ ꯑꯗꯨꯅ ꯊꯥꯎ ꯊꯨꯝ ꯆꯥꯕ ꯅꯨꯃꯤꯠꯇꯁꯨ ꯑꯗꯨꯝ ꯆꯝꯐꯨꯠꯁꯦ ꯈꯔ ꯈꯔ ꯑꯗꯨꯝ ꯆꯥꯕꯤꯕꯁꯦ ꯑꯗꯨꯝꯗꯤ ꯐꯕ ꯁꯥꯅꯤ ꯑꯗꯨ ꯅꯠꯇ꯭ꯔꯁꯨ ꯆꯥꯎ ꯊꯨꯝ ꯆꯥꯗ꯭ꯔꯁꯨ ꯃꯣꯏꯁꯤꯗꯤ ꯏꯁꯥꯗ ꯆꯥꯕꯗ ꯑꯁꯣꯛꯄ ꯄꯣꯠ ꯑꯣꯏꯗꯕꯅꯤꯅ ꯆꯤꯅꯤꯒꯤ ꯆꯥꯡꯗꯣ ꯌꯥꯝꯅ ꯍꯥꯞꯇꯕꯤꯗ ꯑꯗꯨꯝ ꯈꯔ ꯈꯔ ꯃꯍꯤ ꯃꯅꯥꯏ ꯏꯆꯝ ꯆꯝꯅ ꯆꯥꯕꯁꯦ ꯌꯥꯝ ꯐꯕ ꯁꯥꯅꯤ
ꯑꯩꯈꯣꯏꯒꯤꯗꯤ ꯑꯩꯈꯣꯏ ꯃꯉꯥ ꯆꯥꯏꯌꯦ
ꯆꯦ ꯑꯗꯣꯉꯁꯤꯒꯤꯗꯤ ꯊꯥꯃꯒꯦ ꯃꯊꯪꯗ ꯑꯃꯨꯛ ꯃꯊꯪ ꯑꯃꯣꯜ ꯀꯤꯜ ꯇꯧꯖꯔꯀꯥꯒꯦ